ꯍꯜꯂꯣ
ꯍꯜꯂꯣ ꯇꯥꯕ꯭ꯔꯣ꯫
ꯎꯝ ꯇꯕ꯭ꯔꯣ꯫
ꯇꯥꯔꯦ
ꯑꯣꯏꯔꯔꯣꯏꯗ ꯏꯕꯅꯤ꯫
ꯀꯩꯒꯤ ꯀꯩꯒꯤ ꯑꯣꯏꯔꯔꯣꯏꯗꯕꯅꯣ꯫
ꯑꯣꯏꯔꯣꯢ ꯑꯣꯏꯔꯣꯏ
ꯃꯔꯝ ꯃꯔꯝ ꯃꯔꯝ꯫
ꯑꯃꯅ ꯇꯧꯋꯦ ꯑꯃ ꯂꯩꯔꯝꯗꯦ ꯑꯃꯅ ꯇꯧꯋꯦ ꯑꯃ ꯂꯩꯔꯝꯗꯦ
ꯎꯝ ꯎꯝ꯫ ꯃꯔꯥꯝꯗꯤ ꯈꯪꯕ ꯅꯠꯇ꯭ꯔꯣ
ꯍꯣꯏ
ꯍꯣꯏꯗ ꯃꯔꯝ ꯈꯥꯡꯉꯗꯤ ꯑꯣꯏꯔꯅꯤ
ꯑꯆꯥ ꯀꯩꯅꯣ ꯆꯥꯛ ꯌꯦꯟꯁꯥꯡꯗꯤ ꯆꯥꯔꯕꯣ
ꯆꯥꯔꯦ ꯅꯪꯗꯤ ꯆꯥꯔꯕꯣ꯫
ꯆꯥꯔꯦ ꯆꯥꯔꯦ꯫
ꯀꯩꯅꯣ ꯅꯪ ꯏꯁꯄꯤꯀꯔꯁꯦ ꯂꯥꯎꯃꯟꯕꯒꯤ ꯑꯩꯒꯤ ꯃꯈꯣꯟ ꯑꯩꯅ ꯑꯃꯨꯛꯀ ꯇꯥꯥꯏ꯫
ꯑꯥ ꯇꯥꯎꯕ ꯅꯨꯡꯉꯥꯏꯇ꯭ꯔꯣꯅꯦꯗꯣ꯫
ꯋꯥꯏ ꯍꯧꯖꯤꯛꯇ ꯑꯣ ꯑꯃꯨꯛꯀ ꯇꯥꯔꯦ꯫ ꯑꯁ ꯑꯩꯁꯦꯀꯣ ꯄꯥꯏꯔꯒꯦ꯫
ꯌꯥꯔꯕꯣ
ꯍꯣꯏ ꯑꯩ ꯄꯥꯏꯔꯒꯦ ꯎꯁꯥ ꯁꯦꯝꯕ ꯂꯣꯏꯈ꯭ꯔꯦ ꯀꯣꯏꯔꯛꯎꯔꯣ ꯅꯣꯏꯗ ꯍꯧꯖꯤꯛ
ꯌꯥꯏ꯫
ꯑꯁꯦꯡꯕꯒꯤ꯫
ꯍꯣꯏ
ꯋꯥꯟ ꯇꯨ꯫ ꯊꯔꯤ ꯇꯣꯡ ꯍꯥꯡꯉꯣ
ꯀꯤꯌꯦ ꯍꯦ
ꯍꯤ ꯍꯤ ꯑꯑ꯫ ꯇꯨꯀꯠꯆꯩꯌꯦ ꯇꯨꯀꯠꯆꯩꯌꯦ ꯀꯤꯌꯦ ꯀꯥꯏꯅ꯫ ꯅꯨꯄꯥ ꯃꯥꯟꯗꯕ
ꯀꯤꯌꯦ ꯑꯁ ꯀꯗꯥꯏ ꯈꯨꯗꯛꯇ ꯂꯥꯛꯑꯗꯤ ꯀꯅꯥ ꯀꯤꯔꯣꯏꯗꯨꯢꯅꯣ
ꯑꯣ ꯃꯥꯏ ꯒꯨꯗ ꯑꯩꯗꯤ ꯅꯪ ꯈꯨꯗꯛꯇ ꯂꯥꯛꯑꯁꯨ ꯀꯤꯔꯣꯏꯅ ꯂꯥꯛꯁꯨ ꯂꯥꯛꯑꯣꯏꯗꯕꯗꯨꯕꯣ꯫
ꯎꯝ ꯂꯥꯛꯑꯗꯤ
ꯂꯥꯛꯑꯗꯤ ꯑꯥ ꯑꯍꯥꯎ ꯑꯍꯥꯎꯕ ꯊꯣꯡꯕꯤꯒꯦ
ꯎꯝ ꯊꯣꯡꯂꯤꯉꯥꯏ ꯊꯣꯡꯂꯤꯉꯩꯗ ꯃꯥꯡꯈ꯭ꯔꯕ
ꯑꯩ ꯇꯨꯀꯠꯆꯩꯑꯦ ꯍꯨꯏꯔꯣ ꯅꯪꯒꯤꯗꯣ ꯅꯪꯒꯤꯗꯣ꯫ ꯍ ꯍ ꯍꯍ꯫
ꯎꯝ
ꯅꯪꯒꯤꯁꯤꯗꯤ꯫ ꯑꯩ ꯍꯧꯖꯤꯛꯇꯣ ꯈꯣꯡꯒ꯭ꯔꯣ꯫ ꯈꯨꯡꯒ꯭ꯔꯥꯎ ꯑꯅꯧꯕ ꯇ꯭ꯔꯥꯏ ꯇꯧꯕꯒꯤ ꯄꯥꯏꯅꯤꯡꯔꯛꯄꯅꯦꯗ꯫
ꯑꯗꯨꯅꯦ꯫ ꯑꯃꯨꯛꯀ ꯑꯩ ꯂꯥꯛꯑꯒ ꯑꯗꯨꯗ ꯄꯥꯏꯔꯛꯂꯒ ꯑꯃꯨꯛꯀ ꯆꯥꯛꯊꯣꯛ ꯏꯟꯁꯥꯡ ꯊꯣꯡꯂꯤꯉꯩꯗ ꯃꯥꯡꯒ꯭ꯔꯗꯤ ꯀꯝ ꯇꯧꯕ꯫
ꯌꯥꯔꯦ ꯅꯪ ꯑꯩ ꯍꯣꯁꯄꯤꯇꯥꯜꯗ ꯂꯩꯕ ꯎꯅꯤꯡꯕꯒꯤꯅꯤꯗꯨꯗꯤ
ꯍꯩ ꯍꯥ
ꯍꯣꯁꯄꯤꯇꯥꯜꯗ ꯀꯔꯤ ꯀꯔꯤ ꯅꯥꯕ꯭ꯔꯥ ꯈꯪꯗꯅ ꯂꯩꯔꯅꯤ ꯑꯗꯨꯗꯤ꯫
ꯑꯩ ꯑꯩ ꯃꯩꯁꯨ ꯃꯨꯠꯀꯗꯧ ꯃꯥꯜꯂꯦ ꯅꯣꯡ ꯀꯟꯅ ꯆꯨꯔꯤ꯫
ꯑꯁ ꯅꯨꯡꯉꯥꯏꯌꯦꯀꯣ ꯃꯤꯗꯤ ꯅꯣꯡꯆꯨꯐꯝꯗ ꯂꯩꯕ
ꯎꯝ
ꯀꯂꯛꯆꯩꯌꯦ ꯗꯥꯝꯆꯥ꯫
ꯂꯥꯛꯑꯣꯅꯗꯣ꯫
ꯇꯃꯣ ꯌꯥꯏ꯫
ꯂꯑꯣꯕ ꯂꯑꯣꯕ
ꯅꯪ ꯑꯩ ꯂꯥꯛꯑꯁꯨ ꯀꯤꯌꯦꯁꯨ ꯍꯥꯏ ꯀꯃꯥꯏ ꯂꯥꯛꯀꯅꯤ꯫
ꯑꯁ ꯑꯁꯦꯡꯕꯩ ꯂꯥꯛꯑꯗꯤ ꯀ꯭ꯔꯤ ꯀꯤꯅꯤꯡꯉꯥꯏ ꯂꯩꯕ꯭ꯔꯣꯅꯦ꯫ ꯍꯧꯖꯤꯛ ꯂꯥꯛꯀꯦ ꯑꯗꯨꯗꯤ ꯀꯥꯗꯥꯏ ꯅꯪꯁꯨ꯫
ꯑꯁꯪꯕꯒꯤ ꯂꯥꯛꯑꯗꯤ ꯅꯪ ꯑꯁꯦꯡꯕꯒꯤ ꯀꯤꯒꯅꯤ
ꯎꯝ ꯎꯝ꯫
ꯆꯥꯕꯁꯨ ꯋꯥꯏꯗ ꯏꯁꯥꯅ ꯑꯃꯨꯛꯀ ꯁꯦꯝꯃꯦ ꯏꯁꯥꯅ ꯑꯃꯨꯛꯀ ꯁꯦꯡꯗꯣꯛꯑꯦ ꯏꯁꯥꯅ ꯑꯃꯨꯛꯀ ꯇꯧꯋꯦ ꯑꯁ ꯆꯥꯗꯕꯅ ꯐꯔꯕ꯭ꯔꯥꯁꯨ ꯈꯟꯁꯤꯜꯂꯛꯑꯦꯗ
ꯆꯥꯎꯗ ꯆꯥꯎꯗ ꯆꯥꯗ꯭ꯔꯗꯤ ꯁꯔꯒꯥꯥ ꯂꯩꯕꯥꯛ ꯇꯨꯔꯅꯤꯅ
ꯎꯝ ꯄꯩꯁꯥ ꯄꯥꯏꯔꯔꯣꯏ ꯂꯩꯕꯒꯤꯁꯨ ꯄꯥꯏꯕꯅꯤ ꯄꯩꯁꯥ ꯇꯥꯟꯕꯒꯤꯁꯨ ꯄꯩꯁꯥ ꯄꯥꯏꯕꯅꯤ ꯆꯥꯕꯨ ꯆꯥꯗꯦ ꯖꯤꯃꯤꯁꯦ ꯑꯝꯇ ꯊꯕꯛ ꯀꯧꯔꯣꯏꯗ
ꯍꯣꯏꯗ ꯑꯗꯨꯗꯤ
ꯁꯤꯕꯣꯡꯒꯤꯅꯦꯕ ꯑꯩꯈꯣꯏꯁꯦ ꯍꯧꯖꯤꯛ ꯑꯩꯈꯣꯏꯅ ꯍꯨꯃꯥꯡ ꯇꯥꯔ ꯇꯧꯕ ꯊꯕꯛ ꯃꯌꯥꯝꯗꯣ
ꯅꯪꯗꯤ ꯅꯪꯗꯤ ꯌꯥꯝ ꯁꯥꯊꯤꯔꯩꯅ ꯁꯤꯗꯤ
ꯍꯥꯥ
ꯅꯪꯗꯤ ꯌꯥꯝ ꯁꯥꯊꯤꯔꯩꯅ ꯁꯤꯗꯤ
ꯀꯔꯤꯕꯨꯅꯣ
ꯅꯠꯇꯦꯗ ꯑꯗꯨꯝ ꯅꯍꯥꯟꯗꯩ ꯑꯉꯥꯡ ꯑꯉꯥꯡ ꯑꯣꯏꯔꯦ ꯅꯍꯥꯟ ꯆꯍꯤ ꯃꯉꯥ ꯑꯥ ꯃꯉꯥ ꯑꯥ ꯃ ꯃꯔꯤ ꯃꯇꯨꯡꯗ ꯀꯩꯅꯣ ꯇꯧꯔ ꯁꯤꯗꯤ ꯊꯦꯡꯅꯕꯁꯤꯗꯤ ꯌꯥꯝ ꯁꯥꯊꯤꯔꯝꯃꯦꯅꯗ ꯍꯟꯗꯛꯇꯤ
ꯁꯥꯊꯤꯗꯦꯍꯦ ꯑꯩ ꯁꯥꯊꯤ ꯀꯤꯗꯦ ꯑꯩ ꯁꯦꯝ ꯀꯦꯁ ꯑꯥꯃꯤꯟ ꯕ꯭ꯔꯣꯛꯇ ꯂꯩꯔꯤꯗ
ꯌꯥꯢꯗ ꯌꯥꯏꯗ ꯂꯣꯏꯅ ꯃꯅꯥꯏ ꯀꯩꯅꯣ
ꯍꯨꯝ ꯅꯪ ꯀꯔꯤꯗ ꯃꯤ ꯑꯃꯨꯛꯀ ꯂꯥꯛꯇꯣꯏꯅꯣ
ꯑꯩ ꯀꯨꯟꯇꯔꯦꯠꯇ ꯂꯥꯛꯀꯅꯤ ꯀꯨꯟꯇꯔꯦꯠ
ꯑꯠꯁꯥ ꯅꯨꯡꯉꯥꯏꯔꯦ ꯅꯃꯥꯟꯅꯕ ꯗꯖꯤꯛ ꯉꯥꯏꯕ ꯋꯥꯔꯔꯕꯅꯤꯅ
ꯏꯃꯥꯟꯅꯕ ꯀ꯭ꯔꯤ ꯋꯥ ꯉꯥꯏꯉꯥꯏꯅꯤꯡꯉꯥꯏ ꯂꯩꯕ꯭ꯔꯣꯅꯦ ꯑꯩꯕꯨ ꯀ꯭ꯔꯤ ꯃꯥ ꯑꯩ ꯉꯥꯏꯔꯁꯨ ꯀ꯭ꯔꯤ ꯇꯧꯅꯤ
ꯃꯇꯣꯕꯅꯤ ꯀꯦꯅꯣ ꯃꯇꯣꯕ
ꯍꯥ
ꯃꯇꯧꯕꯥꯅꯤ
ꯎꯝ
ꯅꯪꯒꯤ ꯐ꯭ꯔꯦꯟꯅꯤꯅ
ꯍꯣꯏ ꯍꯣꯏ
ꯑꯤꯕꯅꯤ ꯋꯥꯔꯤ ꯁꯥꯗ꯭ꯔꯦꯅꯦ ꯑꯥꯎ ꯏꯊꯟꯇ ꯂꯩꯌꯦ ꯉꯁꯤꯗꯤ
ꯎꯝ ꯄꯥꯏꯔꯛꯄꯅ ꯆꯨꯝꯗꯧ ꯃꯥꯜꯂꯦ ꯑꯗꯨꯗꯤ
ꯄꯔꯛꯄꯅ ꯆꯨꯝꯃꯅꯤ
ꯄꯥꯏꯔꯛꯄꯅ ꯆꯨꯝꯗꯧ ꯃꯥꯜꯂꯦ ꯅꯠꯇ꯭ꯔ ꯑꯩꯉꯣꯟꯗ ꯄꯥꯏꯔꯧꯅꯦ
ꯑꯥ ꯑꯩ ꯉꯁꯥꯏ ꯏꯁꯥ ꯁꯦꯝꯕ ꯍꯧꯔꯒ ꯅꯪꯅ ꯀꯤ ꯍꯥꯏꯕꯒꯤ ꯑꯩ ꯏꯁꯥ ꯂꯣꯏꯅ ꯀꯦꯟꯁꯦꯜ ꯇꯧꯈ꯭ꯔꯦ ꯑꯃꯨꯛꯀ ꯑꯥ ꯄꯥꯔꯁꯦꯜꯗꯣ ꯀꯦꯟꯁꯦꯜ ꯇꯧꯈ꯭ꯔꯦ
ꯑꯗꯨ ꯑꯗꯨꯗꯗꯤ ꯁꯥꯏꯕ ꯍꯧꯖꯤꯛꯇꯤ ꯁꯤꯗꯗꯤ ꯏꯪꯉꯤꯅ
ꯑꯣ ꯑꯩ ꯁꯥꯗꯦ ꯌꯥꯝ ꯅꯨꯡꯉꯥꯏꯌꯦ ꯑꯦ ꯁꯤ ꯑꯣꯐ ꯇꯧꯈ꯭ꯔꯦ ꯍꯧꯖꯤꯛꯇ ꯅꯥꯄꯤ ꯇꯥꯔꯝꯅꯤꯅꯥ
ꯍꯣꯏ
ꯑꯦꯁꯤ ꯃꯨꯠꯊꯠꯈ꯭ꯔꯦ ꯅꯨꯡꯉꯥꯏꯌꯦ ꯋꯦꯗꯔꯗꯣ ꯎꯝ ꯉꯔꯥꯡ ꯅꯍꯥꯟ ꯅꯣꯡ ꯆꯨꯕꯒꯤꯀꯣ
ꯎꯝ
ꯑꯗꯨꯝ ꯌꯥꯏ
ꯑꯗꯨ ꯑꯣꯏꯔꯁꯨ ꯑꯩꯒꯤꯗꯤ ꯅꯣꯡ ꯆꯨꯑꯦ ꯏꯪꯉꯦ ꯑꯗꯨꯝ
ꯅꯪꯒꯤꯁꯤ ꯎꯝ ꯅꯪꯒꯤꯁꯤꯗꯤ ꯑꯥ ꯍꯧꯒꯠꯂꯣ ꯌꯥꯔꯣꯏꯗꯕꯒꯤ ꯋꯦꯗꯔꯅꯤꯅꯦ
ꯍꯣꯏ
ꯌꯥ ꯀꯥꯔꯒ ꯂꯩꯗꯣꯏꯕ
ꯎꯝ
ꯑꯦ ꯌꯥ ꯀꯥꯔꯒ ꯑꯣ ꯆꯨꯝꯃꯦ ꯆꯨꯝꯃꯦ ꯌꯥ ꯀꯥꯔꯒꯅꯤ ꯇꯨꯝꯕꯁꯦ
ꯎꯝ ꯍꯨꯝ ꯀ꯭ꯔꯝ ꯀ꯭ꯔꯝ ꯇꯧꯔꯤꯒꯦ ꯑꯗꯨ ꯅꯨꯃꯤꯠ ꯆꯦ ꯃꯉꯥ ꯃꯇꯨꯡ ꯈꯨꯝꯁꯤꯇꯦ ꯀꯔꯝ ꯀꯔꯝ ꯂꯩ
ꯑꯁ ꯌꯥꯝ ꯋꯥꯔꯦꯅꯦ ꯃꯇꯥꯎꯕꯤꯁꯦ
ꯀꯩꯒꯤ ꯋꯥꯔꯝꯅꯣꯅꯦ
ꯑꯗꯨꯗꯤ ꯀꯃꯥꯏ ꯀꯃꯥꯏ ꯇꯧꯔꯤꯒꯦ
ꯑꯩꯈꯣꯏꯗꯤ ꯑꯗꯨꯝ ꯋꯥꯁꯨ ꯋꯥꯗꯕ ꯅꯨꯡꯉꯥꯏꯁꯨ ꯅꯨꯡꯉꯥꯏꯇꯕ ꯑꯗꯨꯃꯥꯏꯟ ꯂꯩꯗ
ꯅꯪꯗꯤ ꯑꯦꯟꯖꯣꯏ ꯇꯧꯕ ꯆꯠꯄꯗꯨꯕꯨ ꯌꯥꯝ ꯅꯨꯡꯉꯥꯏꯔꯝꯅꯤꯍꯦ
ꯍꯣꯏꯅꯦ
ꯎꯝ ꯅꯨꯡꯉꯥꯏꯔꯝꯅꯤ ꯅꯪꯗꯤ
ꯑꯩ ꯋꯤꯟꯗꯣꯁꯤ ꯍꯥꯡꯗꯣꯛꯂ ꯊꯝꯃꯒ ꯐꯖꯅ ꯈꯞꯄꯦꯅꯦ
ꯎꯝ ꯅꯪ ꯄꯥꯅ ꯄꯥꯕꯅꯦꯀꯣ ꯅꯪ ꯑꯣꯏꯅ ꯄꯨꯔꯥ ꯆꯠꯈꯤꯅꯤꯀꯣ ꯅꯨꯡꯁꯤꯠꯅꯥ
ꯍꯦꯔꯥ ꯅꯪꯁꯨ
ꯄꯥ ꯄꯥꯔꯁꯨ ꯀꯟꯕꯅꯤꯗ
ꯏ ꯁꯤꯁꯤ ꯁꯤ ꯅꯪ ꯍꯥꯏꯠ ꯀꯌꯥꯔꯥ ꯐꯥꯏꯚ ꯄꯣꯏꯟ
ꯐꯣꯔ ꯐꯥꯏꯚ ꯑꯣꯏꯒꯦꯔꯣ
ꯍꯥ
ꯐꯣꯔ ꯐꯥꯏꯚ ꯇꯨꯗ ꯂꯩꯔꯝꯅꯤ
ꯅꯪꯁꯨ ꯐꯨꯔ ꯑꯣ ꯑꯣ ꯑꯣ ꯐꯣꯔ ꯐꯥꯏꯚ ꯍꯥꯏꯕ꯭ꯔꯣ
ꯎꯝ
ꯐꯣꯔ ꯄꯣꯏꯟ ꯍꯥꯏ ꯍꯥꯏꯕ꯭ꯔꯥꯅ ꯆꯤꯟ ꯊꯤꯔꯛꯑꯅꯨꯅ ꯅꯛꯆꯤꯟꯗꯣ ꯇꯨꯝꯍꯟꯒꯦ ꯈꯤꯇꯪ ꯉꯥꯏꯍꯦ ꯅꯪ
ꯎꯝ꯫
ꯀꯅꯥꯅ ꯋꯥꯡꯕ꯭ꯔꯥ ꯅꯪꯒꯤ ꯐ꯭ꯔꯦꯟ ꯑꯃꯗꯒꯤ
ꯏꯕꯥꯅꯤꯁꯤ ꯑꯗꯨꯝ ꯃꯅꯥꯏꯗ
ꯑꯣ ꯑꯗꯨꯗꯤ ꯃꯥꯁꯨ ꯋꯥꯡꯉꯤꯅꯦ ꯑꯗꯨꯝ ꯃꯥꯗꯤ ꯅꯣꯏꯕꯗꯨ ꯑꯗ ꯑꯩꯅ ꯅꯪꯅ ꯍꯦꯜꯂꯝꯒꯗ꯭ꯔꯥ ꯈꯟꯕ
ꯎꯝ ꯍꯣꯏ ꯅꯣꯏꯗꯤ ꯅꯣꯏ ꯑꯩꯅ ꯈꯥ ꯋꯥꯡꯕ ꯃꯥꯗꯒꯤ
ꯑꯣꯏꯔꯝꯃꯁꯨ ꯌꯥꯏ
ꯎꯝ ꯁꯛꯇꯤ ꯀꯅꯥꯟ ꯐꯖꯕ ꯍꯦꯂꯦ
ꯑꯁ ꯆꯞ ꯃꯥꯟꯅꯩꯌꯦ ꯍꯥꯏꯕꯗꯤ꯫ ꯃꯁꯥ ꯃꯁꯥꯒꯤ ꯗꯌꯨꯇꯤ ꯍꯥꯏꯕꯁꯦ ꯇꯣꯡꯉꯥꯂꯦ
ꯎꯝ
ꯂꯨꯛꯁꯦ ꯇꯣꯡꯉꯥꯜꯂꯦ
ꯎꯝ ꯑꯩ ꯅꯥꯀꯣꯡ ꯅꯥꯔꯦꯀꯣ ꯑꯗꯨ ꯇꯥꯕꯗ
ꯏꯁ ꯑꯣ ꯃꯥꯏ ꯒꯨꯠꯁ ꯑꯃꯅꯗꯤ ꯃꯤꯛꯊꯨꯞ ꯌꯣꯗꯕ ꯃꯥꯜꯂꯦ꯫
ꯎꯝ
ꯎꯝ ꯑꯃꯥꯅꯗꯤ ꯃꯅꯤꯄꯨꯔꯤ ꯅꯨꯄꯥ ꯃꯥꯟꯗꯕꯅꯦ ꯅꯪꯕꯨꯗꯤ ꯐꯥꯔꯣꯏ ꯏꯕꯨꯡꯉꯣ ꯃꯄꯥꯟ ꯆꯠꯂꯒ ꯃꯅꯤꯄꯨꯔꯗ ꯅꯠꯇꯦ ꯍꯥꯏꯁꯨ
ꯍꯣꯏꯗ ꯍꯣꯏꯗ ꯌꯥꯝ ꯂꯩꯈ꯭ꯔꯕꯅꯤꯗ ꯑꯗꯨꯗ ꯅꯪ ꯂꯩꯐꯝꯗ
ꯑꯗꯨꯅꯦꯕ ꯅꯨꯡꯉꯥꯏꯔꯝꯅꯦꯕ ꯐꯥꯔꯣꯏꯕ ꯃꯤꯅ ꯎꯁꯤꯠꯇꯕ ꯇꯧꯔꯝꯃꯔꯣꯏꯕ ꯁ ꯑꯩꯈꯣꯏꯗꯤ ꯀꯨꯠꯁꯨ ꯅꯨꯡꯉꯥꯏꯗꯕꯅꯤꯅꯦ
ꯎꯝ
ꯄꯪ ꯀꯥꯎ ꯀꯧꯔꯛꯑꯦ ꯀꯨꯆꯨꯁꯨ ꯃꯥꯟꯅꯗꯦꯅꯦ ꯌꯥ ꯐꯔꯛ ꯁꯥꯔꯛꯇ ꯂꯩꯕꯅꯦ ꯀꯣꯔꯤꯌꯥꯟꯒꯤ ꯀꯨꯆꯨꯁꯨ ꯅꯠꯇꯦ ꯏꯟꯗꯤꯌꯥꯟꯒꯤ ꯀꯨꯆꯨꯁꯨ ꯅꯠꯇꯦꯅꯦ
ꯌꯥ ꯌꯥꯏ
ꯉꯥꯔꯛ ꯁꯥꯔꯛꯇ ꯂꯩꯌꯦ ꯃꯌꯥꯡꯅꯤꯁꯨ ꯅꯠꯇꯦ ꯃꯤ ꯐꯣꯔꯦꯟꯅꯔꯅꯦ ꯅꯣꯏꯁꯨ ꯅꯠꯇꯦ ꯉꯔꯥꯛ ꯁꯥꯔꯛꯇ ꯂꯦꯞꯄꯦ ꯌꯦꯂꯣ ꯏꯁꯀꯤꯟ ꯑꯣꯏꯕ ꯑꯩꯅ
ꯌꯥꯏꯗ ꯌꯥꯏꯗ ꯑꯗꯨ ꯑꯣꯏꯁꯨ ꯑꯗꯨꯝ ꯌꯥꯔꯦ ꯀꯩꯅꯣ
ꯌꯥꯅꯤ ꯋꯥꯔꯤ ꯑꯃ ꯂꯤꯕꯤꯌꯣꯔꯥ
ꯍꯣꯏ
ꯀꯔꯤ ꯋꯥꯔꯤ ꯇꯥꯅꯤꯡꯕ꯭ꯔꯥ
ꯑꯩ ꯇꯨꯝꯕ ꯌꯥꯕ ꯋꯥꯔꯤ ꯂꯤꯔꯥꯎꯅꯦ
ꯑꯁ ꯅꯪ ꯇꯨꯝꯕ ꯋꯥꯔꯤ ꯅꯠꯇꯦ ꯅꯪ ꯇꯨꯝꯃꫭꯏꯗꯕ ꯋꯥꯔꯤꯅꯦ ꯑꯩꯅ ꯂꯤꯗꯣꯏꯁꯦ
ꯇꯨꯝꯕ ꯌꯥꯕ ꯂꯤꯔꫭ ꯇꯨꯝꯕ ꯌꯥꯕ
ꯎꯝ ꯑꯩ ꯅꯪ ꯇꯨꯝꯃꯣꯏꯗꯕ ꯋꯥꯔꯤ ꯂꯤꯒꯦꯕꯀꯣ
ꯍꯣꯏ
ꯑ ꯑꯩꯈꯣꯏ ꯌꯨꯝ ꯃꯅꯥꯛꯇꯅꯦ
ꯍꯣꯏ
ꯑꯩ ꯁꯤꫪꯦꯗ ꯑꯩꯈꯣꯏꯒꯤ ꯃꯅꯥꯛꯇ ꯌꯥꯝ ꯅꯨꯡꯁꯤꯕ ꯏꯃꯣꯁꯅꯦꯜꯅꯦ ꯍꯥꯏꯔꯛꯀꯁꯦ ꯀꫭꯄꯜꯁ ꯑꯅꯤ ꯂꯩꯔꯝꯃꯦꯕꯀꯣ ꯀꯣꯄꯜ ꯑꯅꯤ ꯂꯩꯕꯁꯤꯗ ꯑꯥ ꯃꯥꯒꯤ ꯅꯨꯄꯤꯗꯣ ꯅꯥꯔꯦꯕ
ꯎꯝ
ꯃꯥꯒꯤ ꯅꯨꯄꯤꯁꯦ ꯅꯥꯕꯒꯤ ꯍꯣꯁꯄꯤꯇꯥꯜ ꯄꯨꯈ꯭ꯔꯦ ꯄꯤꯇꯥꯜꯗ ꯑꯗꯨꯝ ꯂꯩꯔꯦ ꯃꯥꯒꯤ ꯍꯁꯕꯟꯅ ꯁꯦꯕꯥ ꯇꯧꯋꯦꯕꯀꯣ
ꯍꯣꯏ
ꯃꯥꯒꯤ ꯍꯁꯕꯦꯟꯅ ꯁꯦꯕꯥ ꯇꯧꯕꯁꯤꯗ ꯃꯥꯒꯤ ꯍꯁꯕꯦꯟꯁꯦ ꯋꯥꯔꯦꯅ ꯉꯥꯏꯍꯥꯛ ꯇꯪ ꯌꯨꯝ ꯆꯠꯂꯦ ꯌꯨꯝ ꯆꯠꯄꯁꯤꯗ ꯃꯥꯒꯤ ꯅꯨꯄꯤꯅ ꯐꯣꯟ ꯇꯧꯔꯛꯑꯦ ꯏꯃꯔꯖꯦꯟꯁꯤ ꯂꯩꯌꯦ ꯑꯗꯨꯗ ꯂꯩꯌꯦꯅ ꯂꯥꯛꯑꯣꯅ ꯃꯋꯥꯁꯦ ꯃꯥꯒꯤ ꯅꯨꯞ ꯄꯤꯗ ꯆꯠꯈ꯭ꯔꯦ ꯁꯦꯕꯥ ꯇꯧꯕ ꯑꯗꯨꯗ ꯂꯥꯁꯇ ꯀꯔꯤ ꯇꯧꯕ꯭ꯔꯥ ꯈꯪꯕ꯭ꯔꯥ
ꯍꯨꯔꯥꯟꯕ ꯑꯅꯤ ꯆꯪꯉꯕ ꯃꯥꯒꯤ ꯌꯨꯝꯗ
ꯎꯝ
ꯍꯨꯔꯥꯟꯕ ꯑꯅꯤꯁꯦ ꯆ ꯃꯥꯒꯤ ꯂꯩꯕꯒꯤ ꯕ꯭ꯂꯣꯛꯇꯣ
ꯍꯣꯏ
ꯃꯄꯥꯟꯗꯒꯤ ꯂꯣꯏ ꯊꯣꯡ ꯂꯣꯟꯕ
ꯎꯝ
ꯑꯗꯨꯒ ꯃꯣꯏ ꯍꯨꯔꯥꯟꯕ ꯑꯅꯤꯁꯤꯅ ꯒ꯭ꯔꯥꯎꯟ ꯐ꯭ꯂꯣꯔ ꯑꯦꯇꯦꯛ ꯇꯧꯔꯕ
ꯎꯝ
ꯆꯕꯤ ꯊꯨꯒꯥꯏꯔꯒ
ꯍꯣꯏ
ꯑꯗꯨꯒ ꯃꯋꯥꯗꯨ ꯃꯥꯒꯤ ꯅꯨꯄꯤ ꯁꯦꯕꯥ ꯇꯧꯕ ꯂꯣꯏꯔꯒ ꯑꯃꯨꯛꯀ ꯌꯨꯝ ꯊꯣꯛ ꯑꯗꯨꯗ ꯆꯥꯕꯤ ꯍꯥꯡꯒꯦꯅ ꯌꯦꯡꯕꯗꯨꯗ ꯆꯥꯕꯤꯁꯦ ꯃꯥꯒꯤ ꯈꯨꯠꯀ ꯃꯥꯟꯅꯗ꯭ꯔꯦꯕ ꯊꯨꯒꯥꯏ ꯆꯪꯈ꯭ꯔꯦꯕꯀꯣ
ꯎꯝ
ꯑꯗꯨꯝ ꯑꯩꯈꯣꯏꯒꯨꯝꯕ ꯑꯄꯪꯕ ꯑꯣꯏꯗꯤ ꯆꯥꯡꯈ꯭ꯔꯅꯤꯗꯅ ꯍꯦꯛ ꯀꯅꯥꯗꯣ ꯆꯪꯕ ꯀꯥꯟꯗ ꯉꯥꯝꯁꯨ ꯉꯝꯃꯣꯏꯗꯕꯗ ꯑꯗꯣ ꯃꯥꯗꯤ ꯁꯤ ꯌꯤꯡꯕꯅꯤꯅꯅꯦ ꯃꯄꯥꯟꯗꯒꯤ ꯊꯣꯡ ꯂꯣꯟꯁꯤꯜꯂꯦ ꯑꯗꯨꯗ ꯌꯨꯝꯕꯨꯗ ꯐꯣꯟ ꯇꯧꯔꯦ ꯑꯗꯨꯗ ꯌꯨꯝ